ꯆꯥꯛ ꯆꯕ
ꯆꯥꯛ ꯆꯥꯔꯦ
ꯀꯔꯤ ꯌꯦꯟꯁꯥꯡ ꯆꯥꯕꯤꯔꯒꯦ ꯑꯩꯈꯣꯏ ꯑꯍꯟꯁꯦ
ꯉꯁꯤꯗꯤ ꯌꯦꯟꯁꯥ ꯑꯣꯏꯅ ꯆꯥꯔꯦ
ꯇꯧ ꯑꯦꯍꯦ
ꯀꯔꯤ ꯇꯥꯎꯕ꯭ꯔꯣ
ꯑꯩꯈꯣꯏꯗꯗꯤ ꯄꯤꯔꯛꯄ ꯌꯥꯗ꯭ꯔꯣꯕ
ꯑꯩꯒꯤ ꯆꯥꯅꯤꯡꯗꯗ ꯏꯃꯥꯟꯅꯕꯤ ꯑꯩꯈꯣꯏꯅ ꯆꯥꯁꯦ ꯍꯥꯏꯕꯒꯤ ꯆꯥꯕꯅꯤ
ꯏꯁ ꯏꯁ ꯆꯥꯅꯤꯡꯗꯦ ꯍꯥꯏꯔꯒ ꯍꯦꯛꯇ ꯆꯥꯕ ꯌꯥꯕ꯭ꯔꯣꯕ
ꯅꯃꯅꯄꯤ ꯅꯃ ꯅꯕꯤꯈꯣꯏ ꯑꯦꯁ ꯑꯦꯁ ꯑꯦ ꯀꯣꯏꯗ꯭ꯔꯣ ꯅꯪꯁꯨ ꯍꯥꯥ ꯈꯁ
ꯅꯠꯇ꯭ꯔꯗꯤ ꯀꯅꯥ ꯂꯏꯒ ꯁꯤꯗ
ꯅ ꯑꯦꯁ ꯑꯦꯁ ꯑꯦ ꯀꯥꯒꯨꯁ
ꯍꯟꯗ
ꯀꯅꯥ ꯍꯥꯏꯕꯤ